ꯍꯂꯣ
ꯇꯥꯏꯌꯦ ꯅꯨꯉꯥꯏꯔꯤꯕꯣ ꯀꯥꯃꯏ ꯀꯥꯃꯏ ꯇꯧꯔꯤꯒꯦ
ꯅꯨꯡꯉꯥꯏꯇꯦꯗ ꯋꯥꯏꯗ ꯇꯧꯔꯤꯕ ꯊꯕꯛꯁꯤꯅ ꯃꯔꯣꯜ ꯑꯃ ꯃꯊꯥ ꯁꯥꯕꯅꯦ ꯑꯣ ꯌꯥꯝ ꯆꯤꯜꯂꯦ ꯍꯧꯖꯤꯛꯀꯥꯟꯁꯦ ꯇꯧ ꯊꯕꯛꯁꯦ ꯌꯥꯝ ꯆꯤꯟꯈ꯭ꯔꯦ ꯍꯧꯖꯤꯛꯤ ꯇꯨꯝꯕ ꯍꯦꯛ ꯍꯧꯒꯠꯂꯛꯄꯗꯒꯤ ꯄꯤꯁꯨꯗ ꯑꯩꯈꯣꯏ ꯑꯩꯈꯣꯢ ꯍꯥꯏꯕꯨ ꯋꯥꯏꯠ ꯔꯝ ꯇꯩꯒꯗꯕ ꯅꯨꯄꯤ ꯊꯕꯛꯇꯣ ꯑꯩꯅꯥ ꯂꯣꯏ ꯇꯧ ꯂꯩꯔꯦ
ꯎꯝ ꯎꯔꯤꯀ ꯊ ꯑꯩꯗꯤ ꯑꯗꯨꯝ ꯁꯨꯃꯥꯏꯅ ꯍꯥꯟꯅꯅ ꯆꯞ ꯃꯥꯟꯅꯅ ꯊꯕꯛ ꯑꯗꯨꯝ ꯁꯤꯜꯂꯤ ꯅꯣꯏꯒꯤ ꯄꯩꯈꯥ ꯊꯥꯔꯥꯅꯤ ꯍꯥꯏꯅ ꯇꯥꯏ ꯀꯃꯥꯏ ꯀꯃꯥꯏꯅ ꯇꯧꯔꯤꯒꯦ ꯄꯩꯈꯥ ꯊꯥꯕꯩꯗꯤ
ꯄꯩꯈꯥ ꯊꯥꯏꯌꯦ ꯑꯗꯨꯣ ꯅꯥꯍꯟꯒꯤ ꯂꯝꯖꯦꯟ ꯆꯦꯟꯕꯒꯤꯗꯣ
ꯎꯝ
ꯑꯗꯨꯃꯨꯛꯀ ꯌꯥꯎꯔꯤ ꯑꯗꯣ ꯂꯝꯖꯦꯟ ꯑꯃꯨꯛ ꯆꯦꯟꯗ ꯌꯥꯔꯔꯣꯏ ꯂꯝꯖꯦꯟ ꯆꯦꯟꯕꯗꯣ ꯑꯩꯗꯣ ꯇꯥꯟꯅꯅ ꯂꯩꯔꯤ ꯑꯗꯨꯗꯣ ꯂꯝꯖꯦꯟ ꯆꯦꯟꯕꯗꯣ ꯑꯩꯕꯨ ꯇꯣꯛꯑꯁꯤ ꯇꯣꯛꯕꯁꯨ ꯀꯃꯥꯏꯅ ꯇꯧꯖꯦ ꯍꯥꯏꯅꯣ
ꯆꯦꯂꯨ ꯀꯩꯅꯣ ꯑꯗꯨ ꯌꯥꯎꯔꯛ ꯑꯗꯤ ꯐꯠꯇꯔꯣ
ꯑꯗꯨ ꯐꯕꯨꯗꯤ ꯐꯩꯌꯦ ꯑꯗ ꯑꯩꯅ ꯂꯝꯖꯦꯟ ꯆꯦꯟꯕ ꯆꯠꯄꯗꯣ ꯅꯣꯡꯒ ꯂꯝꯖꯦꯟ ꯉꯁꯤ ꯆꯦꯜꯂꯨꯔꯅꯤ ꯑꯗꯒꯤ ꯍꯌꯦꯡ ꯆꯦꯜꯒꯦ ꯇꯧꯔꯀꯥꯟꯗ ꯅꯣꯡ ꯍꯦꯛ ꯆꯨꯁꯜꯂꯛꯑꯅꯤ ꯑꯗꯩꯗꯤ ꯑꯃꯨꯛ ꯇꯜꯂꯅꯤ ꯑꯗꯨꯃꯥꯏꯅ ꯇꯧꯔꯒ ꯃꯥꯌ ꯃꯥꯌ ꯇꯝ ꯅꯥꯏꯕ ꯉꯝꯗ꯭ꯔꯦꯕ ꯑꯗꯨꯝ ꯆꯦꯟꯕꯥ ꯉꯝꯗ꯭ꯔꯦ ꯔꯦꯕ ꯑꯗꯨꯗꯨꯅ ꯑꯩꯁꯦ ꯍꯟꯇꯛ ꯑꯩꯁꯦ ꯑꯩꯕꯨ ꯆꯦꯟꯈꯤꯗ꯭ꯔ ꯆꯦꯜꯂꯣꯏꯗ꯭ꯔꯅ ꯈꯟꯕ ꯑꯗꯨꯗ ꯈꯟꯕꯗ ꯊꯥ ꯑꯃꯁꯨ ꯍꯦꯟꯖꯜꯂꯛꯑꯦ
ꯅꯣꯡ ꯆꯨꯔꯁꯨ ꯆꯦꯟ ꯇꯥꯏꯗꯅ ꯆꯦꯟꯗꯕ ꯌꯥꯗꯥꯃꯤꯅꯥ
ꯂꯝꯖꯦꯟ ꯆꯦꯟꯕ ꯅꯠꯇꯕꯗꯨꯅ ꯑꯣꯏꯅ ꯍꯦꯛ ꯌꯥꯎꯔꯛꯑꯗꯤ ꯐꯒꯗꯕ ꯂꯝꯖꯦꯟ ꯆꯦꯟꯕꯁꯤꯗ ꯑꯗꯨꯝ ꯌꯥꯎꯁꯜꯂꯦ ꯂꯝꯖꯦꯟ ꯆꯦꯟꯗꯕꯤꯗꯨꯅ ꯁꯨꯛꯌꯥꯎ ꯍꯦꯛ ꯌꯥꯎꯔꯛꯇꯦ ꯑꯗꯨꯅꯤꯅꯦ ꯃꯊꯥ ꯁꯥꯔꯤꯁꯨ ꯑꯩꯁꯤ ꯍꯧꯖꯤꯛꯁꯨ ꯀꯦꯝ ꯗꯤ
ꯂꯝꯖꯦꯟ ꯆꯦꯟꯗꯕꯤꯗꯨ ꯆꯦꯅꯥ ꯆꯦꯅꯥ ꯉꯥꯏꯔꯣ
ꯎꯝ ꯑꯗꯨꯅ ꯐꯔꯅꯤ ꯑꯗꯣ ꯅꯪꯁꯨ ꯎꯃ ꯍꯟꯗꯛ ꯄꯩꯈꯥ ꯍꯥꯏꯗꯣꯛꯄꯗꯩꯗꯤ ꯈꯔ ꯂꯩꯔꯒ ꯑꯦꯛꯖꯥꯝ ꯊꯥꯅꯕ ꯑꯣꯏꯅ ꯇꯧꯔꯗꯕꯅꯤꯀꯣ
ꯍꯣꯏ ꯑꯗꯨꯃꯥꯏ ꯈꯜꯂꯝꯃꯤ
ꯍꯧꯖꯤꯛ ꯑꯦꯛꯖꯥꯝ ꯊꯥꯕꯥ ꯅꯥꯠꯇꯥꯅꯥ ꯀꯩ ꯇꯧꯅꯤ ꯇꯧꯅꯤꯡꯉꯥꯏ ꯂꯩꯇꯦꯕ
ꯎꯝ
ꯎꯝ ꯑꯗꯩꯗꯤ ꯅꯪꯁꯨ ꯑꯦꯛꯖꯥꯝ ꯊꯥꯅꯕ ꯂꯥꯏꯔꯤꯛ ꯂꯥꯏꯁꯨ ꯄꯁꯤꯟꯗꯅ ꯈꯣꯠꯆꯟꯗꯅ ꯀꯩ ꯀꯩ ꯇꯧꯁꯤꯒꯦ ꯀꯩ ꯇꯧꯁꯤꯒꯦ ꯀꯔꯤꯅ ꯄꯥꯝꯃꯤꯅꯣ ꯀꯔꯤꯅ ꯄꯥꯝꯗꯣꯏꯅꯣꯗ ꯑꯍꯜ ꯂꯃꯟ ꯏꯃꯥ ꯏꯄꯥꯒ ꯇꯥꯟꯅꯔꯒ ꯎ ꯐꯖꯅ ꯈꯟꯇꯣꯛꯄ ꯃꯊꯧ ꯇꯥꯔꯦ ꯇꯧꯁꯜꯂꯛꯑꯕꯅꯤꯅ
ꯎꯝ
ꯀꯩꯀꯩ ꯍꯥꯏꯔꯤꯒꯦ ꯑꯜꯂꯝꯃ ꯅꯥꯗꯤ
ꯑꯍꯜ ꯂꯥꯃꯜꯅꯥ ꯀꯩꯁꯨ ꯊꯣꯏꯗꯣꯛꯄ ꯍꯥꯏꯗꯦ ꯂꯥꯏꯔꯤꯛ ꯃꯈꯥ ꯇꯝꯊꯒꯦ ꯍꯥꯏꯔꯒꯅ ꯇꯝꯊꯔꯣꯏ ꯇꯝꯊꯔꯣꯏ ꯍꯥꯏꯔꯒꯅ ꯀꯩꯅꯣ ꯀꯩꯅꯣ ꯇꯧꯕ ꯌꯥꯕ ꯈꯔꯒ ꯌꯦꯡꯁꯤꯜꯂꯣꯅ ꯍꯥꯏꯔꯦ
ꯇꯧꯕ ꯌꯥꯕ ꯄꯩꯁꯥ ꯊꯣꯛꯄ ꯌꯥꯕꯔꯣ ꯍꯥꯏꯁꯦ ꯀꯩꯅꯣ
ꯄꯩꯁꯥ ꯊꯣꯛꯄꯥꯌꯥꯕꯥ ꯀꯥꯟꯅꯒꯗꯕ ꯌꯦꯡꯖꯤꯟꯂꯣꯅ
ꯑꯗꯨ ꯑꯩ ꯅꯍꯥꯟ ꯐꯣꯟ ꯑꯄꯥꯛꯄꯤꯗꯨ ꯐꯣꯟ ꯃꯃꯥꯏ ꯑꯄꯥꯛꯄꯤꯗꯨ ꯑꯃ ꯂꯩꯔꯨꯔꯦ
ꯑꯥ
ꯂꯩꯇ ꯂꯩꯇ ꯎꯃ ꯇꯦꯠ ꯇꯦꯠ ꯇꯧꯔꯒ ꯑꯃ ꯂꯩꯁꯤꯜꯂꯨꯔꯦ ꯑꯗꯨꯗꯨꯒ ꯌꯥꯝ ꯅꯨꯡꯉꯥꯏꯅꯦ ꯑꯗꯨꯗꯗꯤ ꯂꯥꯏꯔꯤꯛ ꯄꯥꯕꯗꯣ ꯑꯗꯒꯤ ꯀꯩ ꯍꯥꯏꯅꯤ ꯃꯒꯤ ꯃꯗꯨꯗ ꯑꯩꯈꯣꯏ ꯁꯥꯟꯅꯅꯕ ꯑꯃ ꯌꯧꯕꯗꯣ
ꯎꯝ ꯎꯝ ꯎꯃ ꯆꯥꯎꯈꯠꯂꯛꯄꯅꯤꯅꯥ ꯅꯨꯡꯉꯥꯏ ꯅꯨꯡꯉꯥꯏꯕ ꯉꯥꯛꯇ ꯊꯤꯟꯗꯕꯤꯅꯤ
ꯎꯃ ꯃꯇꯝ ꯃꯥꯡꯍꯟꯕꯩꯗꯤ ꯅꯨꯡꯉꯥꯏꯈꯒꯔꯕ ꯑꯗꯨ ꯃꯇꯝꯗꯤ ꯁꯨꯡꯅꯕꯩꯗꯤ ꯑꯝꯇ ꯄꯨꯊꯣꯔꯛꯇꯦ ꯑꯃꯇ ꯄꯨꯊꯣꯔꯛꯗꯤ ꯐꯒꯗꯕ
ꯎꯝ ꯑꯗꯨꯗꯤ ꯃꯣꯏ ꯃꯇꯝꯗꯣ ꯁꯨꯅꯤꯡꯉꯥꯏ ꯄꯨꯊꯣꯛ ꯆꯔꯥꯅꯤ ꯈꯊꯨꯔ꯭ꯃꯤꯅꯥ
ꯑꯗꯣ ꯑꯥꯈꯣꯏꯒꯤ ꯎ ꯅꯤꯡꯉꯣꯟ ꯆꯥꯛꯀꯂꯀꯧꯕꯒꯤꯗꯣ
ꯎꯝ
ꯑꯗꯨꯗ ꯑꯩꯈꯣꯏ ꯅꯤꯉꯣꯜ ꯃꯌꯥꯝꯅ ꯉꯥꯅꯨ ꯆꯥꯖꯤ ꯉꯥꯅꯨ ꯆꯥꯖꯤꯗ ꯍꯥꯏꯗꯅ
ꯎꯝ
ꯀꯃꯥꯏꯅ ꯇꯧꯒꯦ ꯃꯊꯪꯒꯤ ꯊꯣꯡꯅꯤꯡꯉꯥꯏ ꯉꯥꯅꯨ ꯂꯩꯔꯤꯕꯣ ꯑꯩꯁꯨ ꯍꯥꯟꯅꯗꯤ ꯉꯥꯅꯨ ꯆꯥꯔꯝꯗꯦ ꯑꯗꯣ ꯍꯧꯖꯤꯛꯇꯤ ꯉꯥꯅꯨꯗꯨ ꯆꯥꯈꯠꯂꯛꯑꯕꯅꯤꯅ ꯍꯥꯎꯔꯝꯃꯤꯅꯦ ꯐꯖꯅ
ꯍꯧ ꯎ ꯃꯈꯥ ꯇꯥꯕ ꯉꯥꯅꯨꯕꯨꯗꯤ ꯂꯩꯇ꯭ꯔꯦ ꯉꯅꯨ ꯑ ꯑꯍꯨꯝ ꯈꯛꯇ ꯉꯥꯏꯔꯝꯃꯅꯤ
ꯑꯗꯨꯗꯤ ꯀꯩ ꯀꯩ ꯇꯧꯕ ꯇꯥꯏ
ꯀꯔꯤꯒꯤꯅꯣ ꯉꯥꯅꯨ ꯆꯥꯅꯤꯉꯛ ꯏꯗꯨꯅ
ꯉꯥꯅꯨꯗꯣ ꯑꯩꯅ ꯅꯝꯊꯤꯅ ꯆꯥꯗꯕ
ꯎꯝ ꯅꯃꯊꯤꯔꯝꯗꯔ꯭ꯕ ꯑꯗꯨꯒ
ꯑꯗꯨ ꯃꯥꯗꯤ ꯅꯝꯊꯤꯔꯝꯗ꯭ꯔꯦ
ꯎꯝ
ꯑꯗꯨ ꯑꯗꯨ ꯀꯃꯥꯏꯅ ꯇꯧꯁꯤ ꯍꯥꯏꯅꯣ ꯃꯇꯝꯗꯤ ꯌꯧꯁꯤꯜꯂꯛꯑꯅꯤ ꯑꯗꯨ ꯀꯃꯥꯏꯅ ꯇꯧꯁꯤ ꯍꯥꯏꯅꯣ
ꯈꯪꯗꯦ ꯀꯩꯗꯧꯅꯤ
ꯀꯩꯅꯣꯝꯃꯗꯤ ꯈꯟꯅꯕꯥ ꯃꯇꯝ ꯌꯧꯔꯥꯀꯥꯟꯗꯤ ꯂꯣꯏ ꯍꯦ ꯂꯩꯕꯨꯗꯤ ꯉꯝꯃꯣꯏꯅ
ꯇꯦꯛ ꯇꯦꯛ ꯇꯦꯛ
ꯑꯅ ꯆꯥꯕꯥꯒꯗꯤ ꯀꯨꯛꯅꯥꯕ꯭ꯔꯣꯖꯊ
ꯃꯁꯥ ꯈꯅꯤ ꯀꯣꯟꯅꯤ ꯈꯇ ꯑꯣꯂ ꯑꯣꯂ ꯌꯥꯗꯦ ꯀꯩꯗꯧꯅꯤ ꯈꯪꯗꯦ ꯀꯜꯅ ꯀꯩꯩꯅ
ꯌꯦꯟꯗꯤ ꯂꯩꯔꯝꯕ꯭ꯔꯣ ꯅꯣꯏꯒꯤ ꯌꯦꯟ ꯑꯅꯣꯏꯕꯤ ꯑꯃ ꯂꯩꯔꯝꯕꯗꯣ ꯂꯩꯔꯤꯕꯣ
ꯑꯗꯨꯗꯤ ꯂꯩꯇꯦꯗ ꯎꯝ ꯃꯇꯝ ꯌꯧꯔꯛꯄꯗꯥ ꯁꯤꯒ꯭ꯔꯦ
ꯑꯣ ꯅꯨꯪꯉꯥꯏꯇꯦꯅꯦ ꯍꯥꯎꯗꯤ ꯍꯥꯑꯣꯔꯝꯅꯤꯅꯦ ꯑꯗꯣ
ꯎꯝ ꯑ ꯀꯨꯗ ꯀ ꯑꯁꯤꯄ
ꯑꯗꯨ ꯀꯥꯟꯅꯕ ꯑꯃ ꯇꯧꯁꯤꯁꯦ ꯀꯩꯅꯣꯝꯃ ꯀꯥꯟꯅꯕꯗ ꯀꯥꯟꯅꯕ ꯀꯩꯅꯣꯝꯃ ꯇꯧꯁꯤꯁꯦ ꯀꯩ ꯍꯥꯏꯅꯤ ꯊꯕꯛ ꯑꯃ ꯀꯩꯀꯩ ꯇꯧꯕ ꯌꯥꯏ ꯎꯝ ꯍꯣꯔꯦꯜ ꯉꯥꯏꯍꯥ ꯂꯩꯔꯗꯤ ꯑꯩꯈꯣꯏ ꯏꯁꯤꯡ ꯂꯥꯛꯀꯅꯤ ꯍꯥꯏꯕꯅꯦꯕ
ꯎꯝ
ꯑꯩꯈꯣꯏ ꯏꯁꯤꯡ ꯌꯥꯎꯗ꯭ꯔꯦ ꯑꯗꯨꯗꯣ ꯏꯁꯤꯡ ꯏꯁꯤꯡ ꯊꯝꯅꯕ ꯄꯥꯇ꯭ꯔꯗꯨ ꯃꯈꯥꯗ ꯌꯥꯝ ꯃꯣꯠꯍꯧꯔꯕꯅꯤ ꯑꯗꯨ ꯑꯝꯇ ꯇꯦꯡꯊꯣꯛꯁꯤ
ꯎꯝ
ꯑꯗꯨꯗ ꯄꯨꯡꯁꯤ ꯁꯨꯝ ꯇꯁꯤꯜꯂꯛꯑ° ꯅꯪ ꯉꯥꯏꯍꯥꯛ ꯂꯩꯔꯒꯦ ꯆꯠꯀꯦ ꯍꯥꯏꯔꯛꯑꯅꯤꯅꯦ
ꯅ ꯉꯍꯥꯛ ꯂꯩꯔꯗꯤ ꯎ ꯊꯕ ꯑ ꯌꯥ ꯆ
ꯎꯝ ꯑꯗꯨꯗꯨ ꯉꯔꯥꯡ ꯅꯍꯥꯟ ꯅꯣꯡ ꯀꯟꯅ ꯑꯁꯣꯝ ꯅꯥꯀꯟꯗ ꯇꯥꯕꯗ ꯑꯩꯈꯣꯏ ꯁꯤꯕꯗ ꯌꯧꯔꯛꯇꯣꯏꯅꯦꯄꯗꯤꯡꯅ ꯊꯥꯏ ꯑꯗꯣ
ꯐꯔ ꯐꯔꯅꯤ ꯀꯩꯗꯧꯅꯤ ꯌꯧꯔꯛꯑꯒ ꯃꯊꯥ ꯁꯥꯅꯤ
ꯑꯗꯨ ꯅꯣꯏꯗ ꯅꯣꯏ ꯄꯥꯕꯒꯤ ꯒꯥꯔꯤꯒꯤ ꯒꯥꯔꯤꯒꯤ ꯃꯁꯛꯇꯣ ꯂꯪꯈꯠꯅꯕ ꯍꯤꯗꯥꯛ ꯑꯗꯨ ꯂꯩꯍꯧꯕ꯭ꯔꯥ
ꯎꯝ ꯂꯩꯔꯝꯅꯤ ꯃꯥꯗꯤ ꯑꯗꯨꯝꯕꯗꯤ ꯌꯥꯝ ꯎ ꯊꯝꯒꯟꯕꯗꯨ ꯂꯩꯔꯝꯃꯤ ꯒꯥꯔꯤꯗ ꯈꯜꯍꯟꯒꯦꯔꯣ
ꯒꯥꯔꯤ ꯃꯃꯥꯏꯗꯣ ꯁꯨꯝ ꯃꯛꯁꯟꯕꯨꯣꯏꯗꯤ ꯂꯪꯗꯅ ꯍꯟꯅ ꯐꯖꯩꯗꯅ
ꯎꯝ ꯑꯗꯨꯖ
ꯍꯧꯖꯤꯛꯀꯥꯟ ꯂꯤ ꯂꯤꯂꯥꯗ꯭ꯔꯃꯥꯒ ꯌꯦꯡꯕ ꯏꯆꯖꯗ꯭ꯔꯕꯣ
ꯏꯒꯟꯗꯗ꯭ꯔ ꯃꯥꯒ ꯇ ꯇꯧꯕꯕ ꯌꯥꯗ꯭ꯔꯥ ꯃꯥꯗꯤ
ꯅꯪ ꯄꯨꯡ ꯄꯨꯡ ꯕꯥꯔꯣ ꯃꯈꯥꯏꯒꯤ ꯔꯦꯗꯤꯑꯣ ꯂꯤꯂꯥ ꯑꯃ ꯍꯦꯛꯒ ꯂꯥꯛꯄꯗ ꯇꯥꯔꯤꯕ ꯑꯗꯨꯕꯨ
ꯇꯥ ꯑꯗꯨ ꯀꯔꯦ ꯑꯗꯨ ꯀꯩ ꯂꯩꯒꯦ ꯑꯗꯨ ꯌꯥꯝ ꯅꯨꯡꯉꯥꯏꯕ꯭ꯔꯣ
ꯃꯇꯝ ꯂꯤꯅꯤꯡꯉꯥꯏ ꯂꯩꯇꯗꯅ ꯇꯥꯔꯗꯤ ꯃꯇꯝ ꯂꯤꯗ꯭ꯔꯦꯅ ꯈꯜꯂꯛꯕ
ꯎꯝ ꯎ ꯇꯥꯕꯗ ꯔꯗꯤ ꯇꯥꯕꯗꯤ ꯌꯥꯝ ꯐꯩ ꯀꯥꯏꯅꯗꯤ ꯑꯍꯜ ꯂꯃꯟꯅ ꯍꯥꯏꯔꯅꯤꯗ
ꯑꯗꯨꯅꯤꯅꯦ ꯑꯍꯜ ꯂꯃꯟꯅ ꯑꯍꯜ ꯂꯃꯟ ꯍꯥꯏꯁꯦ ꯃꯤꯅꯕꯨ ꯂꯥꯛꯏꯅꯦ ꯃꯈꯣꯏꯅ ꯍꯥꯏꯕꯁꯤ ꯀꯅ ꯀꯅꯕ ꯉꯥꯛꯇ ꯍꯥꯏꯕꯅꯦꯕ
ꯎꯝ
ꯍꯧꯖꯤꯛꯀꯥꯟ ꯅꯍꯥ ꯏꯟꯈꯠꯂꯛꯏꯕꯁꯤꯡꯒꯤꯅꯣꯏ ꯇꯥꯕꯠꯇꯦꯗꯣ ꯑꯗꯨꯗ ꯃꯣꯏꯗꯤ ꯍꯧꯖꯤꯛ ꯀ ꯌꯥꯝꯅ ꯂꯩꯔꯗꯥꯏꯅꯦ ꯃꯣꯏꯅ ꯑꯗꯨꯝ ꯃꯦꯠꯄ ꯑꯗꯨꯅ ꯑꯗꯨꯝ ꯅꯨꯡꯉꯥꯏꯕ
ꯎꯝ ꯎ ꯂꯩ
ꯎ ꯑ ꯍꯧꯖꯤꯛꯁꯦ ꯍꯥꯏꯥꯏꯅꯧ ꯄꯥꯟꯕ ꯃꯇꯝ ꯌꯧꯔꯛꯑꯅꯤ ꯍꯩꯅꯧ ꯄꯥꯜꯂꯗꯤ ꯍꯩꯅꯧꯗꯨ ꯌꯣꯈꯠꯅ ꯈꯦꯠꯂꯒ ꯅꯨꯡꯁꯤꯗ ꯍꯥꯞꯆꯤꯜꯂꯒ ꯆꯥꯕꯗ ꯌꯥꯝ ꯍꯥꯎꯒꯗꯣꯏꯅꯦ
ꯎꯝ ꯑ ꯀꯐꯣꯏꯗꯣ
ꯎꯝ
ꯀꯕꯣꯏꯗꯨꯁꯨ ꯁꯨꯝ ꯈꯜꯂꯛꯑꯗꯤ ꯄꯥꯜꯂꯛꯑꯅꯤ ꯑꯗꯨꯗꯒꯤ ꯃꯇꯦꯛꯄꯣꯠ ꯐꯪꯉꯤ ꯂꯩꯔꯦ ꯑꯗꯨꯗꯒꯤ ꯌꯦꯟꯗꯦꯝ ꯌꯦꯟꯗꯦꯝ ꯐꯪꯉꯦ ꯀꯅꯥ ꯀꯅꯥꯗꯅ ꯂꯧꯔ ꯂꯣꯏꯔꯦ ꯆꯥꯕ ꯃꯇꯝ ꯌꯣꯏꯔꯛꯑꯅꯤ ꯆꯥꯔꯒ
ꯃꯣ ꯀꯣꯏ ꯆꯕꯗꯣ
ꯎꯝ
ꯎꯝ ꯑꯥꯎ ꯔꯝꯅꯤꯗꯨ ꯐ ꯁꯥꯥꯗ ꯃꯤ ꯌꯨꯝꯗ ꯃꯣꯔꯣ ꯇꯦꯕ ꯁꯥꯕ꯭ꯔꯣ
ꯌꯥꯝ ꯊꯥꯔꯦ ꯍꯟꯗꯛꯇꯤ
ꯑꯗꯨꯗꯤ ꯑꯗꯨꯒꯤ ꯃꯣꯔꯣꯛ ꯑꯇꯦꯛꯄꯗꯨꯒ ꯇꯧꯁꯜꯂꯁꯤꯅꯦ ꯍꯟꯇꯛꯇꯤ
ꯎꯝ ꯇꯁꯒꯦ
ꯑꯣ ꯐꯔꯦ ꯐꯔꯦ ꯊꯝꯃꯒꯦ
ꯎꯝ ꯍꯣꯏ